ꯁꯔꯦ ꯆꯔꯦ
ꯊꯤꯟꯖꯜꯂꯛꯑꯔꯥ
ꯁꯃꯨ ꯅꯥꯕ ꯍꯟꯗꯛꯀꯤ ꯂꯥꯏꯑꯣꯣꯟ ꯍ ꯕꯤꯗꯤꯑꯣꯗ ꯌꯦꯡꯉꯣ ꯂꯥꯏꯑꯣ ꯂꯤꯛꯄꯒꯤꯗꯣ ꯑ ꯁꯥꯗꯤ ꯌꯥꯗ ꯌꯥꯗ
ꯃ ꯅꯨꯕꯤꯗ ꯁꯤꯡꯉꯠꯇꯦꯁꯤꯡꯉꯦꯁꯤꯡꯉ
ꯁꯝꯂꯕ ꯇꯣꯝꯕꯤꯗꯣ ꯑꯃꯨꯛ ꯒꯤꯗꯣ ꯈꯨ ꯍꯗ ꯃꯥꯒꯤ ꯑꯃ ꯂꯨꯍꯣꯡꯕꯒꯤ ꯂꯗꯥꯏꯕꯣꯟꯒ ꯑꯩ ꯆꯥꯛꯀꯧꯕꯩ ꯁꯥꯕꯩ ꯀꯥꯟꯗꯣ ꯑꯣꯖꯥꯊ
ꯃꯩ ꯑꯗꯨꯁꯨ ꯍꯥꯟꯅ ꯈꯔ ꯊꯤꯔꯝꯕꯗꯒꯤꯩ ꯁꯦꯝꯈꯤꯕꯗꯒꯤꯩ ꯐꯖꯔꯦ ꯇꯔꯥ ꯐꯥꯏꯈꯤꯕ ꯇꯣꯝ ꯍꯧꯖꯤꯛ ꯍꯧꯖꯤꯛꯀꯤꯅꯣ ꯍꯥꯟꯅꯩ
ꯂ ꯃꯅꯕ
ꯉꯥꯏꯅꯦ
ꯑꯗꯒꯤ ꯋꯥꯒ ꯇꯧ ꯇꯣꯡ ꯉꯥꯡꯉꯤ
ꯇꯃꯤꯗꯤ ꯄꯩꯁꯥꯂꯣ
ꯐꯤꯒꯔꯁꯨ ꯑꯗꯨꯝ ꯇꯥꯏ
ꯑꯣ ꯐꯔꯦ ꯐꯔꯦ ꯐꯔꯦ ꯊꯃꯤ ꯂꯣ ꯇꯝ ꯂ ꯀꯔꯦꯣꯏ ꯆꯗꯤ ꯊꯥ ꯀꯥꯏꯗꯤꯈ ꯇ ꯑꯗ ꯀꯔꯒ ꯇꯥꯗ ꯆꯅꯤ ꯄ
ꯁꯨꯃꯥꯏ ꯅꯨꯄꯤ ꯊꯤ ꯎꯅꯩꯕ ꯀꯃꯥꯏꯅ ꯎꯅꯔꯤ ꯌꯥꯅꯣ
ꯑ ꯄꯩꯁꯥ ꯑ ꯏꯈ ꯇꯥꯗ ꯄ ꯄꯨ ꯂꯩꯔꯃꯤ ꯃꯣꯏ ꯀꯩꯅꯣ ꯃꯣꯏ ꯀꯀꯥ ꯍꯣꯏꯒꯤ ꯀꯩꯔꯇꯥꯥ ꯑꯣꯏꯔꯝꯒꯅꯤ ꯅꯨꯡꯗꯤꯒ ꯁꯥꯐꯝ ꯆꯥꯖ ꯊꯥꯗ ꯆꯥꯖ ꯑꯩꯈꯣꯏ ꯅꯠꯇꯓ ꯀ ꯀꯩꯅꯣ ꯑ ꯐꯂꯅꯤ ꯟꯊꯝ ꯊꯕ ꯅ ꯑ ꯃꯊ ꯑꯕꯤꯅꯃ ꯃꯊ ꯁꯒꯠ ꯁꯒ ꯑꯦꯔ ꯑ ꯁꯩ ꯅ ꯑꯗꯤ ꯐꯪꯉꯦꯅꯤ ꯀ ꯆꯁꯦ ꯑꯦꯇ ꯣꯏ ꯆ ꯆꯗ
ꯌꯥ
ꯑ ꯉ ꯆꯛꯅ ꯆꯩꯅꯥ ꯐꯪꯉꯄ ꯑꯣ
ꯍ ꯭ꯔ ꯆ ꯀꯣ ꯍ
ꯍꯧꯖꯤꯛꯇꯤ ꯑꯃꯨꯜꯟꯅ ꯉꯥꯡꯕ ꯌꯥꯔꯔꯣꯏ ꯑꯩ ꯂꯩꯔꯦ ꯃꯅꯥꯎ ꯑꯩ ꯃꯤꯆꯥꯎ ꯆꯥꯎꯅ ꯂꯩꯁꯤ ꯅꯪ ꯀꯩ ꯃꯥꯜꯂꯦ
ꯑꯗꯨ ꯃ ꯑꯗꯨ
ꯗꯣꯠ ꯀ꯭ꯔꯦꯃꯤꯊꯤꯅ ꯉꯥꯡꯉꯛꯇꯣꯔꯤꯕ
ꯁꯤ ꯑꯣ ꯑꯍꯨꯝꯒꯕ ꯇꯧꯒꯦꯅꯦ ꯑ ꯑꯗꯨꯝ
ꯑꯃꯜꯗ ꯀꯥꯏ ꯍꯒ ꯀꯅꯣ ꯎꯁꯤꯠꯇꯕ ꯇꯧꯕꯤꯒꯅꯨ ꯃꯃꯜꯁꯨ ꯃꯤꯅꯤ
ꯑꯁ ꯈꯪꯗꯦꯅꯕ ꯃꯥꯁꯦ ꯅꯨꯡꯇꯒꯤꯅꯦꯕꯨ ꯍꯥꯏꯗꯤ ꯍꯥꯔꯦꯡꯕ ꯂꯩꯇꯗꯅꯦ ꯃꯥꯁꯨ
ꯅꯨꯄꯤꯗ ꯃꯥꯁꯨ ꯌꯥꯝ ꯀꯩꯅꯣ ꯍꯦꯟꯖꯟꯃꯜꯂꯦ ꯑꯃꯜꯁꯦ ꯇꯥꯖꯥ ꯃꯣꯜꯅ ꯍꯣ ꯅꯪꯒꯗ ꯋꯥ ꯇꯥꯖꯥ ꯃꯣꯍꯟꯗ ꯌꯦꯦ ꯇꯥꯖ ꯃꯣꯍꯟ ꯍꯜꯂꯣ ꯁ ꯀꯔꯣ ꯃꯁꯂꯣ ꯅꯕ ꯀꯩꯗꯧꯔꯤꯕꯥꯏꯗ
ꯌ ꯑꯔ ꯊꯃꯤ ꯈꯥꯅ ꯍ ꯍꯪꯗꯅꯦ
ꯑꯁ ꯑꯩꯈꯣꯏꯅ ꯄꯜꯂꯁꯤ ꯅꯪ ꯀꯣ ꯑꯦ
ꯣꯏꯁꯨꯒꯥꯔꯤ ꯂꯔꯤ ꯅꯪ ꯍꯜꯂꯛꯑꯁꯨ ꯎꯄꯥꯏ ꯇꯨꯝꯐꯝ ꯂꯩꯇ꯭ꯔꯦ ꯐꯨꯂꯣꯅꯦ ꯉꯥꯡ
ꯅꯞ ꯁꯟꯂꯛꯑꯣꯔ ꯍꯥꯏꯌꯣ ꯅꯪ ꯐꯨꯂꯒ ꯍꯛꯖꯤꯛ ꯅꯎꯕꯤ ꯃꯤꯏꯗ ꯗꯥꯏꯗꯦꯔ ꯂꯥꯛꯎꯔ ꯑꯩꯒꯤ ꯑꯩ ꯋꯥꯔꯤ ꯌꯥꯝ ꯁꯥꯟꯗꯧꯕ ꯂꯩꯔꯍꯦꯌꯣ ꯅꯥꯎꯕꯤꯒ ꯋꯔꯤ ꯁꯥꯗꯧꯕ ꯅꯥꯎꯕꯤꯒ ꯆꯥꯟꯅꯤꯅ ꯊꯧꯒꯠꯂꯛꯄ ꯑꯆꯥꯄꯣꯠꯀ ꯆꯔꯛꯇꯨꯏꯔꯤ ꯄꯩꯁꯥ ꯀꯥꯞꯄꯛꯎꯔꯣ ꯂꯦꯝꯃꯦꯍꯦ ꯃꯥꯂꯦꯁꯖ ꯉꯁꯤꯗꯤ
ꯄꯩꯁꯥ ꯀꯥꯞꯄꯛꯇꯗ ꯃꯥ
ꯄꯩꯁꯥ ꯂꯦꯟꯅꯁꯦꯅ ꯅꯪꯉꯣꯡꯗ ꯃꯇꯦꯡ ꯇꯧꯁꯦꯅ ꯅꯪ ꯑꯦꯛꯖꯥꯝ ꯆꯠꯈꯤ ꯍꯥꯏꯅ ꯂꯨꯄꯥ ꯆꯥꯅꯤ ꯆꯥꯅꯤ ꯐꯥꯎꯗꯤ ꯉꯝꯖꯕ ꯈꯥꯏꯒꯅꯔꯤꯍꯦ ꯍꯧꯖꯤꯛꯀꯤ ꯑꯣꯏꯅ ꯐꯥꯟ ꯑꯣꯏꯅ ꯂꯤꯁꯤ ꯑꯃꯥꯡ ꯆꯥꯅꯤ ꯁꯨꯖꯔꯦ ꯕꯣꯟ ꯀꯃꯥꯏꯅ ꯇꯧꯕ
ꯑꯣ ꯄꯩꯁꯥ ꯀꯩꯅꯣ ꯀꯥꯞꯇꯨꯏ ꯑꯣꯏꯔꯗꯤ ꯑꯩꯗꯤ ꯖꯤꯄꯦ ꯄꯥꯏꯗꯅꯤꯅ ꯑꯗꯨꯗ ꯗꯨꯝ ꯇꯧꯁꯤꯟꯂꯥꯛꯑꯣ
ꯑꯣ ꯃꯥ ꯄꯥꯏ ꯇꯧꯅꯤꯡꯉꯤꯁꯦ ꯑꯩꯈꯣꯏꯁꯨ ꯍꯧꯖꯤꯛꯈꯛꯇ ꯏꯟꯇꯔꯅꯦꯠ ꯏꯟꯇꯔꯅꯦꯠꯀꯤ ꯃꯇꯝꯅꯦ ꯆꯖꯤꯡꯅ ꯅꯦ ꯅꯪ ꯆꯪ ꯊꯣꯛꯈꯤꯕꯗꯣ ꯎꯏ ꯅꯗ꯭ꯔꯥꯅꯤꯗ꯭ꯔꯥ
ꯎ
ꯑ
ꯑ ꯃꯣꯏꯁꯤ ꯊꯤ ꯅꯩꯕꯑꯣꯏ ꯂꯩꯔꯝꯃꯦ
ꯄꯒꯏ ꯑꯩ ꯂꯥꯏꯌꯥꯏ ꯃꯁꯤ ꯑꯉꯥꯡꯁꯤ ꯑꯗꯨꯝ ꯄꯜꯂꯦ
ꯅꯪ ꯅꯥꯊꯟꯗꯨꯗ ꯆꯩꯅ ꯂꯦꯡꯅꯤꯀꯣ
ꯍꯝ ꯑꯃꯕꯨ ꯂꯣꯏꯗꯧ ꯂꯣꯏ ꯅꯩꯕꯁꯨ ꯉꯝꯍꯧꯗꯦ ꯑꯩꯈꯣꯏꯗꯤ ꯅꯣꯡꯃꯅ ꯕꯦꯁꯄꯥ ꯅꯣꯡꯃꯅ ꯃꯨꯛ ꯀ꯭ꯔꯦꯇꯥ
ꯑꯁꯤ ꯍꯦꯛ ꯄꯨꯗꯕꯗ ꯇꯞ ꯇꯧꯔꯤꯕ ꯃꯧ ꯑꯅꯧꯕꯤ
ꯃꯧ ꯑꯄꯧꯕꯤ ꯅꯠꯇꯦ
ꯍꯧꯖꯤꯛ ꯄꯨꯍꯧꯗꯕ ꯀꯥꯟꯗ ꯃ ꯅꯠꯇꯦ ꯅꯤꯏ ꯏꯃꯥ ꯑꯍꯥꯟꯕ ꯊꯨꯅ ꯆꯠꯄꯗꯨꯅ ꯅꯣꯏ ꯏꯃꯥ ꯄꯨꯔꯒ ꯚꯤꯄꯤꯟ ꯅꯤꯏ ꯏꯃꯥꯅ ꯐꯣꯟ ꯇꯧꯔꯛꯑꯦ ꯀꯩꯅꯣ ꯑꯥ ꯚꯤꯄꯤꯟ ꯅꯣꯏ ꯏꯃꯥꯅ ꯐꯣꯟ ꯇꯨꯔꯛꯀꯅꯤ
ꯀꯃꯥꯏ ꯈꯪꯂꯝꯃꯤꯕ ꯃꯣꯏ ꯃꯥꯅ ꯃꯨꯛ ꯑꯥ ꯕꯤꯄꯤꯅꯦ ꯍꯥꯏꯔꯤꯂꯕ
ꯒꯥꯔꯤ ꯂꯧꯔꯝ ꯒꯥꯔꯤ ꯃꯣꯏ ꯑꯦꯛꯇꯤꯚꯥ ꯄꯨꯔ ꯆꯠꯈꯤꯅꯦꯕ ꯍꯧꯖꯤꯛꯋꯥꯏꯗ ꯑꯣ ꯀꯥꯏ ꯆꯠꯄꯅꯣ ꯍꯪꯕꯗ ꯍꯥꯏ ꯍꯥꯏꯕꯅꯤꯗꯅ ꯆꯠꯂꯦꯅ ꯑꯗꯨꯒꯤꯅꯦ ꯃꯃꯅ ꯀꯩꯅꯣ ꯃꯅꯥ ꯃꯅꯥꯎ ꯇꯥꯏ ꯍꯧꯖꯤꯁꯨ ꯃꯅꯥꯎꯗꯤ ꯌꯥꯔꯦ ꯏꯤꯟ ꯏꯆꯟ ꯄꯨꯔꯦ ꯀꯩꯅꯣ ꯅꯪꯁꯨ ꯅꯣꯏꯗꯥꯏꯌꯣꯗ ꯅꯨꯄꯤ ꯑꯅꯤ ꯑꯍꯨꯝꯁꯦ ꯍꯥꯞꯄꯃꯅꯤꯗ ꯅꯪꯅ
ꯍꯦꯗꯗ ꯑ ꯄꯥ
ꯇꯁꯦ ꯑꯩ ꯆꯗꯥ ꯇ
ꯆ
ꯔꯥꯟꯗꯤ
ꯗꯥꯝ ꯄꯒꯔꯣ ꯑ ꯅꯣ ꯑꯗꯨꯗꯤ ꯦꯁꯋꯥꯒꯤ ꯂꯥꯏꯕꯈꯤꯔꯤ
ꯄꯁꯄꯥꯔꯦ ꯊꯤꯅ ꯀꯩꯅꯣ ꯂꯩꯔꯦ ꯑ ꯃꯁꯥꯃꯛꯀꯤꯗꯤ ꯄꯨꯕꯗꯤ ꯉꯝꯖꯗꯦ ꯃꯤꯒꯤ ꯃꯁꯥꯒꯤ ꯍꯥꯞꯆꯗꯕ ꯑ ꯄꯨꯗ ꯄꯨꯗ ꯔꯥꯗꯤ ꯄꯨꯗꯅꯣ ꯃꯁꯥꯒꯤ ꯃꯅꯄꯥꯒꯩ ꯊꯧꯍꯜꯂ ꯊꯅ ꯉꯔꯥꯡꯒ ꯀꯩꯅꯣ ꯊꯧꯕꯥꯜꯗ ꯃꯤꯗꯔꯣꯕ ꯁꯟꯗꯦ
ꯎꯝ
ꯍ ꯂ ꯍꯥꯟꯅ ꯃꯥꯜꯂꯑꯕꯤꯕꯅꯤ ꯂꯨꯍꯣꯡ ꯄꯣꯊꯣꯛ ꯀꯥꯍꯜꯂꯛꯕꯗ ꯗꯥꯛ ꯀꯨꯝꯅꯤ ꯃꯥꯅꯦ ꯑ ꯔꯥꯡ ꯏꯃꯤꯒꯤ ꯆꯁꯤꯅꯦ ꯂꯗꯥꯀꯨꯗꯤ ꯗꯀꯨꯅꯤꯗ꯭ꯔꯥ ꯃꯥ ꯊꯣꯛꯂꯩ ꯀꯤꯍꯣꯝ ꯆꯥꯕ ꯃꯥꯒꯤꯔꯣ ꯃꯁꯛ ꯃꯑꯣꯡꯗ ꯀꯩꯅꯃ ꯄꯨꯔꯥ ꯑꯣꯜꯂꯦ ꯏꯕꯨꯡ ꯅꯪ ꯈꯪꯗꯕ ꯉ ꯇ ꯅ ꯃꯥ ꯉꯥꯎꯗꯀꯣ ꯀꯤ ꯍꯧꯖꯤꯛ ꯉꯥꯎꯗꯦ ꯃꯤ ꯀꯟꯅ ꯅꯩ ꯍꯧꯖꯤꯛꯀꯥꯟ ꯥꯏꯅꯦ ꯕꯨꯔꯥꯁ ꯦꯞ ꯍꯥꯞ ꯂꯩꯔ ꯃꯥ ꯊꯠꯂꯒ ꯇꯧꯐꯝ ꯈꯪꯉꯝꯃꯣꯏ ꯃꯌꯨꯝꯗ ꯑꯗꯨꯝ ꯂꯩꯅꯤꯅ ꯃꯥꯁꯨ ꯀꯩꯀꯥꯕꯨꯗꯤ ꯃꯆꯤꯟꯅ ꯄꯤꯖꯔꯒ ꯑꯗꯨꯝ ꯅꯆꯤꯟꯅ ꯄꯤꯖꯂ ꯌꯥꯕꯗꯤ ꯄꯊꯥ ꯑꯃ
ꯃꯥꯥꯏ ꯌꯦꯟ ꯆꯥꯃ ꯌꯣꯟꯕ ꯌꯣꯜꯂꯝꯃꯅꯤꯍꯦ
ꯌꯦꯂ ꯑꯗꯨꯝ ꯂꯧꯕꯅꯦ ꯃꯣꯏꯗꯤ ꯜꯂꯁꯨ ꯑꯃꯨ ꯑꯗꯨꯝ ꯂꯧꯕꯅꯤ ꯂꯤꯁꯤꯡ ꯌꯥꯡꯈꯩ ꯂꯣꯏꯦ ꯍꯥꯏꯕꯅꯤꯗ ꯣ ꯁꯤ ꯀ ꯃꯥꯂ ꯍ ꯂꯩꯅꯨꯡꯗ ꯄꯨꯊꯔ ꯂꯣꯏꯌꯦꯅꯥ ꯁꯟ ꯂꯥꯏꯠ ꯐꯪꯍꯟꯗꯕꯤ ꯅ ꯀꯥꯅ ꯃꯨꯠꯊꯔ ꯂꯣꯏꯕ ꯂꯩꯅꯨꯡꯗ ꯃꯍꯤꯛ ꯃꯇꯥꯡ ꯆꯪꯗꯦꯅ ꯀ꯭ꯔꯣꯔ ꯌꯥꯡꯈꯩꯒꯤꯅꯦ ꯊꯥꯗꯩꯁꯦ
ꯎ ꯃ ꯍꯥꯏ ꯃꯣꯏ ꯌꯨꯝ ꯄꯩꯁꯥ ꯄꯥꯏꯗꯦ ꯑꯗꯨ ꯃꯈꯥ
ꯥ ꯖꯨꯕꯥꯁꯨꯣꯏ ꯏꯃꯨꯡ ꯅꯠꯇ꯭ꯔꯥꯅꯦ ꯅꯤꯡꯈꯤꯜ ꯉ
ꯅꯨꯡꯉꯥꯏ ꯀꯩꯅꯣꯅꯤ ꯅꯍꯥꯟꯅ ꯁꯨꯃꯥꯏꯅ ꯍꯥꯏꯅꯈꯤꯕꯗꯨꯕꯣ ꯀꯔꯤ ꯄꯩꯁꯥ ꯇꯔꯪꯗ ꯐꯨꯝꯃꯒ ꯊꯝꯃꯝꯃꯦ ꯍꯥꯏꯕ꯭ꯔꯥ ꯀꯩꯅꯣ ꯍꯥꯏꯔꯅꯦ ꯄꯥꯃꯣꯏ
ꯏ ꯄꯕꯥ ꯁꯥꯤ
ꯑꯩꯅ ꯀꯩꯅꯩꯅꯨ ꯇꯔꯨꯟꯗ ꯀꯩꯅꯣꯅ ꯄꯩꯁꯥ ꯐꯨꯝꯕ ꯊꯝꯃꯦꯕ꯭ꯔꯥ
ꯇꯔꯥꯒ ꯄꯩꯁꯥ ꯄꯨꯡ ꯃꯊꯥ ꯑꯃꯗ ꯏ
ꯄꯩꯁꯥ
ꯂꯩ ꯗꯀꯥ ꯑꯩꯅ ꯈꯔ ꯅꯦ ꯑꯩꯒꯤ ꯇꯧꯕꯅꯦꯕ ꯑ ꯀꯣꯄꯤ ꯇꯧꯔꯒ ꯇꯧꯔꯨꯦ ꯂꯨꯕꯗꯣ ꯇ꯭ꯋꯦꯟꯇꯤꯗ ꯀꯛꯀꯅꯤ